ꯍꯜꯂꯣ
ꯍꯥꯥꯎ
ꯀꯔꯤ ꯅꯪ ꯇꯧꯀꯥꯟ ꯆꯠꯇꯕ
ꯕꯤꯖꯤꯖꯤ ꯂꯩꯌꯦ
ꯀꯩꯒꯤꯅꯣ ꯑꯣꯏꯁꯦ
ꯈꯪꯗꯦ ꯅꯍꯥꯃꯨꯛꯁꯨ ꯉꯁꯥꯏ ꯑꯍꯥꯟꯕ ꯇꯧꯕꯗꯨꯗꯤ ꯌꯥꯔꯝꯕꯅꯦ ꯑꯩꯅ
ꯑꯣ ꯑꯅꯤꯔꯛ ꯁꯨꯅ ꯇꯧꯕꯩ ꯑꯣꯏꯔꯝꯒꯅꯤ
ꯆꯥꯛ ꯆꯔꯔꯕꯣ
ꯆꯥꯛ ꯆꯗꯔꯤ ꯉꯁꯤꯒꯤ ꯀ ꯑꯗꯨ ꯑꯣꯏ ꯅ ꯇꯥꯔ
ꯀꯩꯒꯤꯅꯣ ꯍꯥꯏꯁꯦ
ꯅꯨꯉꯥꯏꯇꯥꯕꯥ ꯍꯩꯇꯔꯦ ꯑꯗꯨꯅ ꯊꯄꯣꯏꯗ ꯊꯛ ꯑꯦ
ꯏꯀꯥꯏ ꯂꯩꯌꯦ
ꯃꯤ ꯂꯣꯏ ꯂꯩ ꯍꯥꯏꯔꯤꯁꯦ ꯀꯩꯅꯣ ꯍꯥꯏꯔꯛꯄ ꯌꯥꯗ꯭ꯔꯣꯅ ꯀꯅꯥ ꯀꯅꯥ ꯂꯩꯒꯦ ꯍꯪꯉꯤꯁꯤꯗ
ꯃꯤ ꯂꯣꯏ ꯂꯩ ꯍꯥꯏꯁꯤꯗ ꯂꯣꯏ ꯁꯝꯃꯝꯅꯦ ꯀꯩꯗꯧꯔꯒꯦ
ꯁꯥꯡꯗꯣꯛꯅꯕ ꯅꯠꯇ꯭ꯔꯣ ꯑꯩꯅ ꯍꯪꯉꯤꯁꯦ
ꯑꯁ ꯑ ꯏꯆꯦꯁꯨ ꯏꯃꯥꯁꯨ ꯄꯥꯕꯨꯡꯁꯨ ꯑꯩꯈꯣꯏ ꯊꯣꯏꯁꯨ ꯑꯩꯈꯣꯏꯃꯥꯁꯨ ꯅꯍꯥꯟꯅ ꯑꯩꯈꯣꯏꯅꯤ ꯋꯥꯔꯤ ꯁꯥꯕꯗꯣ ꯃꯤꯅ ꯊꯦꯡꯅꯩ ꯍꯥꯏꯔꯛꯏꯉꯣ
ꯍꯥ
ꯑꯩꯈꯣꯏꯗꯤ ꯋꯥꯔꯤ ꯁꯥꯕꯗꯣ ꯃꯤꯅ ꯊꯦꯡꯅꯩ
ꯀꯅꯥꯅꯥ
ꯏꯁ ꯌꯥꯝ
ꯅꯦꯅꯦ ꯈꯜꯂ ꯑꯣꯏꯔꯝꯃꯦ
ꯏꯀꯥꯏꯖꯩꯌꯦ
ꯑꯗꯨꯅꯦ ꯑꯩꯅ ꯍꯥꯏꯁꯦ ꯑꯩ ꯅꯣꯛꯅꯤꯡꯉꯛꯄꯁꯦ
ꯍꯩꯅꯔꯝ ꯍꯩꯅꯗꯦ ꯍꯥꯏꯕ꯭ꯔꯣ ꯀꯔꯤ ꯀꯔꯤ ꯍꯥꯏꯔꯛꯀꯦ
ꯑꯦ ꯖꯥꯠ ꯖꯥꯠ ꯃꯣꯏꯁꯠ ꯑꯩꯗꯤ ꯑꯈꯪꯕ ꯃꯤ ꯑꯣꯏꯕꯒꯤ
ꯑꯩꯁꯦ ꯅꯣꯛꯅꯤꯡ ꯉꯥꯕ
ꯍꯩꯩꯅꯧ ꯑꯃꯨꯟꯕꯒꯥꯏꯁꯦ ꯑꯃ ꯇ ꯄꯨꯔꯛꯅꯤ ꯈꯪꯒꯤꯗ꯭ꯔꯦ ꯅꯪꯁꯦ
ꯑꯩꯁꯦ ꯂꯥꯛꯇꯕꯩꯅꯦ ꯍꯩꯅꯧ ꯑꯃꯨꯟꯕꯁꯦ ꯃꯨꯟꯗꯤ ꯃꯨꯟꯕ ꯇꯤꯍꯦꯛꯇ ꯆꯥꯕ
ꯅꯪꯅ ꯅꯨꯄꯥꯒꯤ ꯊꯝꯃꯣꯏ ꯉꯥꯛꯇ ꯄꯨꯔꯛꯑꯒ
ꯈꯪꯗꯦ ꯑꯩꯈꯣꯏ ꯍꯩꯅꯧꯁꯦ ꯅꯨꯄꯥꯏ ꯊꯃꯣꯏ ꯉꯥꯛꯇ ꯑꯣꯏꯔꯦꯉꯣ ꯍꯟꯗꯛꯇꯤ ꯃꯈꯣꯡꯁꯦ ꯃꯈꯣꯡꯁꯦ ꯃꯈꯣꯡꯁꯦ ꯂꯩꯕꯥꯛ ꯂꯩꯍꯥꯎ ꯈꯔ ꯍꯥꯞꯄꯤꯗ꯭ꯔꯗꯤ ꯌꯥꯔꯣꯏ
ꯅꯪꯁꯤ ꯍꯩꯔꯣꯛ
ꯍꯩꯔꯣꯛꯇ ꯑꯩꯁꯤ ꯆꯠꯂꯥꯔꯣꯏꯇꯞ ꯑꯩꯁꯤ ꯍꯧꯖꯤꯛ ꯏꯈꯪ ꯆꯠꯂꯥꯔꯣꯏ ꯗꯣ ꯌꯨꯝ ꯊꯕꯛ ꯈꯔꯥ ꯂꯩ
ꯀꯩ ꯅꯨꯃꯤꯠ
ꯆ ꯆꯠꯀꯅꯤ ꯈꯣꯠꯀꯅꯤ
ꯀꯥꯏꯗ ꯇꯥꯔꯦꯕ ꯑꯦꯛꯖꯥꯝꯗꯨꯅ
ꯑꯣꯔꯤꯌꯝꯗ ꯑꯣꯔꯤꯌꯝꯗ
ꯑꯩꯅ ꯂꯥꯏꯆꯦꯜꯗ ꯃꯥꯇ
ꯂꯩꯥ ꯆꯤꯜꯅ
ꯂꯩꯆꯤꯜꯗ ꯄꯜꯂꯕ ꯊꯥꯖ
ꯑꯄꯥꯕ ꯂꯩ ꯆꯤꯅ
ꯃꯈꯈꯤ ꯅꯣꯏ ꯆꯤꯜꯍꯅꯥꯎ ꯀꯩꯝꯇ ꯂꯩꯔꯛꯇ꯭ꯔꯥꯏ ꯅꯪꯈꯣꯏꯗ ꯄꯤꯖ ꯄꯤꯖꯗ꯭ꯔꯕ ꯅꯠꯇ꯭ꯔꯣ
ꯀꯨꯝ ꯕꯒꯀꯨꯝꯕ ꯂꯩꯔꯛꯑꯦ ꯑꯇꯣꯞꯄ ꯑꯗꯨ ꯃꯥꯒꯤ ꯗꯨꯅ ꯐꯤꯔꯣꯟ ꯄꯔꯦꯛꯑꯦ ꯇꯤ
ꯍꯥꯟꯅꯩ ꯑꯗꯥ ꯂꯩꯕ ꯐꯤꯔꯣꯜꯒꯤ ꯑꯃ ꯄꯨꯊꯣꯛꯄ ꯍꯥꯏꯗꯤ ꯄꯣꯠ ꯆꯍꯤꯗꯣ ꯃꯉꯥ ꯂꯩꯔꯛꯄꯅꯤꯅꯅꯦ ꯇꯔꯨꯛ ꯂꯩꯔꯛꯄꯅꯤꯅ ꯄꯣꯠ ꯆꯩꯩꯗꯣ ꯑꯩꯗꯤ ꯀꯦꯖꯤ ꯀꯨꯟꯊ꯭ꯔꯥꯗ ꯍꯦꯟꯅ ꯄꯨꯊꯣꯛ ꯌꯥꯗꯦꯕ ꯑꯗꯨꯅ ꯍꯟꯗꯛ ꯄꯨꯊꯣꯛꯏꯁꯤꯒ ꯃꯊꯪ ꯄꯨꯊꯣꯔꯛꯄꯗ ꯄꯨꯂꯞ ꯑꯣꯏꯅ ꯂꯣꯏꯔ ꯄꯨꯊꯣꯔꯛꯇꯣꯏꯅꯤꯅ ꯄꯣꯠꯇꯣ ꯎꯝ ꯑꯗꯨꯐꯥꯎ ꯃꯣꯏ ꯌꯥꯗꯁꯤ ꯁꯤꯖꯤꯟꯅꯕ ꯐ꯭ꯔꯤꯖꯇꯩꯩ ꯀꯩꯗꯩ ꯂꯣꯏ ꯊꯝꯃꯝꯃꯝꯅꯤꯕꯣ
ꯌꯣꯟꯗꯦ ꯍꯥꯏꯕ꯭ꯔꯥ ꯃꯣꯏꯒꯤꯗꯤ
ꯌꯣꯟꯅꯦꯦ ꯑꯩꯈꯣꯏ ꯆꯦ ꯍꯣꯏ ꯑꯩꯒꯤ ꯀꯥꯟꯗꯗꯤ ꯃꯣꯏꯗꯤ ꯂꯣꯏꯅ ꯁꯥꯇ꯭ꯔ ꯃꯌꯥꯝꯅ ꯑꯗꯨꯃꯥꯏꯅ ꯍꯥꯏꯗꯤ ꯃꯣꯏ ꯁꯤꯖꯤꯟꯅꯕ ꯄꯣꯠꯁꯤꯡꯁꯦ ꯌꯣꯟꯕꯩ ꯄꯨꯂꯞ ꯀꯦꯝꯄꯁ ꯃꯅꯨꯡꯗ ꯌꯣꯜꯂꯦ ꯍꯥꯏꯌꯦꯕ ꯏꯔꯤ ꯍꯖꯔ ꯐꯥꯎꯕ ꯑꯩꯈꯣꯏ ꯃꯨꯠꯊꯠꯂꯒ ꯇꯪꯈꯥꯏ ꯂꯦꯝꯕ ꯏꯔꯦꯖꯔꯗꯣ ꯑꯗꯨ ꯐꯧ ꯌꯣꯟꯅꯩ ꯍꯥꯏꯕꯣ ꯑꯗꯣ ꯑꯩꯈꯣꯏ ꯆꯦꯅꯥꯎ ꯍꯣꯏ ꯖꯒꯥꯗꯨꯗꯅ ꯑꯗꯨꯒꯤꯗꯨ ꯇꯧꯗꯕ
ꯎꯝ
ꯑꯩꯈꯣꯏꯁꯦ ꯍ ꯀꯥꯟꯗꯗꯤ ꯃꯣꯏꯗꯗꯤ ꯑꯩꯅ ꯏꯔꯦꯖꯔ ꯃꯇꯦꯛ ꯄꯦꯟꯁꯤꯜ ꯃꯇꯦꯛꯇꯣ ꯑꯗ ꯍ ꯌꯣꯜ ꯄꯨꯦ
ꯃꯣꯏꯗꯣ ꯄꯣꯠꯆꯩꯅꯨꯡ ꯌꯥꯝ ꯃꯥꯡꯍꯟꯅꯔꯝꯃꯣꯏꯌꯦ ꯑꯥꯗꯗꯤ ꯍꯥꯏꯗꯤ ꯄꯥꯃꯨꯅ
ꯍꯣꯏ ꯑꯗꯨꯅ ꯍꯥꯏꯁꯦ ꯑꯥ ꯑꯗꯨ ꯃꯥꯜꯂꯦ ꯏꯔꯦꯖꯔ ꯐꯥꯎꯕ ꯃꯆꯦꯠ ꯑꯃꯝꯇ ꯉꯥꯏꯔꯕꯗꯣ ꯑꯗꯨ ꯃꯆꯦꯠ ꯇꯕꯌꯦ ꯑꯣꯣꯗ
ꯉꯁꯥꯏ ꯑꯌꯨꯛ ꯀꯔꯤ ꯏꯟꯁꯥꯡ ꯆꯥꯕ
ꯑꯣꯨ ꯌꯦꯟꯗꯦꯝ ꯏꯔꯣꯜꯂꯦ ꯀꯝꯕꯨ ꯑꯃ ꯇꯧꯋꯦ
ꯑ ꯏꯔ ꯃ ꯀ ꯂ
ꯀ ꯅꯅꯣ ꯒꯥ ꯉꯥꯏꯁꯦ
ꯀꯅꯥꯋꯥꯗꯤ
ꯇꯥꯕ꯭ꯔꯣ ꯇꯥꯕ꯭ꯔꯣ
ꯑꯩ ꯏꯌꯥꯔꯄꯤꯤꯁ ꯊꯤꯜꯂꯤꯅꯦ
ꯑꯦ ꯀꯩꯔꯣ ꯃꯥꯅ ꯏꯁꯧ ꯂꯥꯡꯉꯁꯤꯅ
ꯀꯩ ꯁꯇꯥ ꯍꯧꯇꯗ
ꯄꯒꯂ
ꯁꯤꯁꯤꯒꯦꯁꯤꯖꯤ ꯋꯥꯏꯔꯒ ꯪ ꯋꯥ ꯃꯥꯡꯕ ꯄꯥꯝꯕ꯭ꯔꯥ ꯑꯗꯨ ꯑꯣꯏꯁꯨ ꯅꯣ ꯀꯩꯅꯣ ꯅꯪ ꯅꯣꯏ ꯀꯣꯏꯕ ꯆꯠꯄ ꯈꯣꯠꯄ ꯀꯩꯇ ꯍꯥꯏꯈꯤꯗ꯭ꯔꯦꯅꯥ
ꯑꯣꯏꯕ ꯆꯠꯄꯗꯣ ꯑꯩꯅ ꯅꯣꯏ ꯑꯅꯤꯒꯤꯗꯣ ꯍꯥꯏꯔꯛꯑꯣ ꯍꯥꯏ ꯑꯗꯨꯗꯅ
ꯀꯩꯅꯣꯈꯣꯏ ꯑꯅꯤꯒꯤ ꯍꯥꯏꯕꯕꯨ ꯋꯥꯕꯨꯂ ꯈꯟꯅꯔꯒ ꯍꯥꯏꯈ꯭ꯔꯦ ꯅꯪ ꯑꯗꯨꯝ ꯁꯪꯉ ꯂꯩꯔꯕ ꯃꯤꯔꯣ ꯍꯌꯦꯡ ꯍꯌꯦꯡ ꯍꯦꯛꯇ ꯆꯠꯁꯤꯅꯦ
ꯌꯥꯔꯕ
ꯏꯁꯁ ꯌꯥꯔꯕꯣ ꯀꯥꯏꯅ ꯃꯤꯅ ꯋꯥ ꯈꯟꯅꯁꯦ ꯈꯣꯠꯁꯦ ꯍꯥꯏꯕꯗꯗꯤ ꯗꯤ ꯅꯪꯅ ꯆꯠꯈ꯭ꯔꯒ ꯕꯕꯥ
ꯀꯔꯤ ꯆꯥꯟꯅꯔꯤꯒꯦ
ꯏꯕꯥꯅꯤꯗ ꯑꯗꯨꯝ ꯇꯧꯔꯦ ꯀꯩꯝꯇ ꯍꯥꯏꯔꯦ ꯍꯣꯏ ꯍꯧꯔꯒꯦ ꯍꯣꯏ ꯂꯩꯀꯥꯏꯗ ꯊꯥꯗꯣꯛꯇꯣꯏꯅꯤꯀꯣ ꯁꯦ ꯈꯔꯅꯔꯛꯀꯅꯨ
ꯑꯩꯅ ꯑꯗꯨꯛ ꯌꯥꯝꯅ ꯐꯖꯅ ꯋꯥꯗꯣ ꯍꯥꯏꯔꯦ ꯑꯗꯨꯗꯨꯒ
ꯂꯥꯛꯄꯗꯨꯗ ꯑꯩꯒꯤ ꯄꯣꯠ ꯆꯩ ꯊꯤꯟꯕ ꯂꯥꯛꯄꯗꯨꯗ ꯑꯩꯅ ꯐꯤꯔꯣꯜ ꯊꯤꯟꯕ ꯂꯥꯛꯑꯣ ꯍꯥꯏꯕ ꯑꯗꯨꯗ ꯋꯥꯗꯣ ꯈꯟꯅꯖꯦ ꯍꯥꯏꯔ ꯅꯪꯅ ꯀꯩꯝꯇ ꯍꯥꯏꯔꯝꯗꯕꯤ ꯆꯠꯈ꯭ꯔꯤ ꯅꯠꯇ꯭ꯔꯣ
ꯀꯔꯤ ꯈꯟꯅꯖꯦ ꯍꯥꯏꯒꯦ ꯑꯩꯅ ꯍꯥꯏ ꯅꯣꯏ ꯑꯅꯤꯒꯤ ꯌꯥꯒꯗꯕ ꯃꯇꯝꯗꯣ ꯍꯥꯏꯔꯛꯑꯣ ꯃꯥꯗꯣ ꯁꯨꯃꯥꯏꯅ ꯆꯪꯒꯅꯤ ꯍꯥꯏꯔꯦ ꯗꯦꯠꯇꯣ ꯁꯤ ꯆꯥ ꯂꯩꯔꯦ ꯑꯗꯨꯏ ꯃꯃꯥꯡꯗꯨꯗ ꯅꯣꯏꯅꯤꯅ ꯌꯥꯒꯗꯕ ꯅꯨꯃꯤꯠꯇꯨ ꯑꯃꯨꯛ ꯑꯩ ꯃꯣꯏꯗ ꯍꯥꯏꯒꯤꯒꯦ ꯍꯥꯏꯕ ꯅꯠꯇ꯭ꯔꯣ ꯑꯗꯨꯗ ꯀꯔꯤ ꯅꯣꯏ ꯑꯅꯤꯅ ꯌꯥꯔꯒ ꯗꯦꯠꯇꯨ ꯑꯦꯠ ꯁꯤꯗ ꯀꯃꯥꯏꯅ ꯁꯤꯗ ꯍꯥꯏꯔꯛꯑꯀꯥꯟꯗ ꯑꯩꯅ ꯑꯗꯨꯝ ꯍꯥꯏꯈꯤꯗꯧꯅꯦ ꯑꯗꯨꯗ ꯅꯣꯏꯅ ꯑꯃꯨꯛ ꯑꯆꯨꯝꯕ ꯁꯥꯏꯗꯣ ꯀꯩꯒꯤꯅꯣ
ꯄꯨꯟꯁꯤꯁꯦ ꯑꯆꯨꯝꯕ ꯁꯥꯟꯅꯕ ꯃꯌꯥꯝꯁꯦ ꯀꯣꯛ ꯉꯥꯎꯔꯦ
ꯌꯥꯔꯦ ꯌꯥꯔꯦ ꯀꯣ ꯂꯩꯀꯥꯏ ꯁꯔꯥꯁꯟ
ꯑꯩꯅꯦ ꯆꯠꯅꯤꯡꯕ ꯃꯐꯝ ꯃꯌꯥꯝ ꯂꯩ ꯍꯧꯖꯤꯛ ꯑꯩ ꯀꯤꯍꯣꯝ ꯆꯥꯕꯁꯨ ꯆꯠꯅꯤꯡꯉꯤ ꯁꯔꯥꯝꯆꯤꯡꯗ
ꯀꯥꯢ ꯆꯥꯅꯥꯅꯤ
ꯁꯔꯝꯆꯤꯡꯗ
ꯁꯔꯝ
ꯑꯝ
ꯁꯔꯃꯥꯗꯤ ꯑ ꯀꯥꯏꯔꯦꯡꯈꯣꯡ ꯀꯥꯏꯔꯦꯝꯈꯣꯛꯀꯤꯗꯣ ꯃꯥꯜꯂꯣ
ꯍꯣꯏꯌꯦ ꯅꯪꯁꯤ ꯈꯪꯂꯣꯏꯗ
ꯑꯩꯁꯤ ꯑꯗꯨ ꯃꯥꯟꯗꯅ ꯍꯪꯕ ꯃꯤꯅꯥ ꯇꯔꯥ ꯅꯣꯛꯅꯤꯡꯗꯣꯏꯅꯤ ꯈꯣꯏ ꯋꯔꯤꯁꯦ ꯇꯟꯗꯦꯅ
ꯆꯠꯅꯤꯡꯉꯦ ꯑꯩꯗꯨꯗ
ꯑꯩ ꯑꯝꯚꯧ ꯆꯠ ꯇ꯭ꯔꯤꯗ ꯑꯉꯥꯡ ꯑꯣꯢꯔꯤꯉꯩꯗ ꯆꯩꯔꯥꯎꯕ ꯆꯤꯡ ꯀꯥꯕꯩ ꯑꯣꯏꯅ ꯑꯃꯨꯔꯛ ꯆꯠꯂꯨꯔꯦ ꯑꯗꯨꯏ ꯃꯇꯨꯡꯗꯗꯤ ꯑꯝꯇ ꯆꯠꯇ꯭ꯔꯤꯌꯦ
ꯆꯥꯗꯣꯡꯗꯁꯨ ꯆꯠꯅꯤꯡꯉꯦ ꯂꯩ
ꯑꯩ ꯆꯗꯣꯡꯗ ꯑꯝꯇ ꯆꯠꯇꯔꯤ ꯑꯉꯥꯡ ꯑꯣꯏꯔꯤꯉꯩꯗ ꯍꯧꯖꯤꯛꯀꯤ ꯆꯤꯡꯗꯨ ꯑꯗꯨꯅ ꯕꯨꯠꯊꯣꯛꯑꯦ ꯈꯣꯠꯂꯦ ꯅꯨꯄꯤ ꯑꯃ ꯀꯞꯄꯦ ꯈꯣꯠꯂꯦꯅꯅ ꯋꯥꯔꯤ ꯁꯥꯟꯅꯕꯗꯩ ꯀꯤꯔꯒ ꯆꯠꯈꯤꯗꯕꯗꯩꯗꯤ ꯍꯧꯖꯤꯛꯐꯥꯎ ꯑꯗꯨꯝ ꯆꯠꯇ꯭ꯔꯤ
ꯍꯩꯔꯣꯛꯀꯤ ꯇꯨꯔꯦꯟꯗꯁꯨ ꯄꯤꯛꯅꯤꯛ ꯇꯧꯅꯤꯡꯉꯦ
ꯑꯗꯨꯕꯨꯗꯤ ꯇꯑꯣ ꯌꯥꯏꯅꯦ
ꯊꯕꯤ ꯀꯩꯊꯦꯜꯗꯨꯗ ꯆꯠꯅꯤꯡꯉꯦ ꯍꯩꯔꯣꯛꯀꯤ ꯅꯪ ꯆꯠꯇ꯭ꯔꯤ ꯆꯠꯂꯝꯈꯤꯔꯣꯏ
ꯆꯠꯇꯦ ꯀꯥꯏ ꯂꯥꯏꯒꯦ ꯊꯕꯤ ꯀꯩꯊꯦꯟꯗ
ꯅꯍꯥꯟ ꯃꯣꯏꯅ ꯊꯥꯏꯗꯨꯗꯤ ꯅꯪ ꯉꯣꯟꯗ ꯂꯤꯡꯛ
ꯆꯠꯄ ꯌꯥꯏ ꯍꯩꯔꯣꯀ ꯇ ꯑꯣꯏꯅ ꯀꯥꯞꯊꯔꯨꯔꯁꯤꯔꯣ ꯈꯣꯡꯖꯣꯝ ꯌꯧꯔꯛꯑꯁꯤꯔꯣ ꯑꯦ ꯆꯠꯄꯩ ꯋꯥꯔꯤꯗꯨꯅꯤ ꯀꯩꯅꯣ
ꯑꯩꯗꯤ ꯀꯣꯏ ꯈꯛꯇꯪ ꯆꯠꯅꯤꯡꯉꯦꯍꯦ ꯑꯈꯣꯏ ꯑꯍꯨꯝ ꯈꯇꯪ ꯎ ꯑꯦ ꯅꯣꯛꯅꯤꯡꯗ ꯍꯥꯏꯔꯤꯁꯦ ꯑꯩꯒꯤ ꯅꯣꯛꯅꯤꯡꯉ
ꯑꯩꯗꯤ ꯅꯣꯛꯅꯤꯡ ꯗꯤꯌꯦ
ꯐꯔꯦ ꯀꯩꯅꯣ ꯅꯣꯛꯅꯤꯡꯗ꯭ꯔꯗꯤ ꯅꯪꯁꯦ
ꯅꯪ ꯁꯤ ꯈꯠꯅꯕ ꯍꯧꯗꯣ ꯊꯥꯗꯣꯛꯀꯗꯧꯕꯁꯤꯗ
ꯏ ꯀꯥ ꯑꯗꯨ
ꯑꯃꯁꯨ ꯅꯥꯀꯟ ꯗꯩꯩ ꯉꯥꯡꯉꯛ ꯇꯣ
ꯐꯣꯟ ꯋꯥꯔꯤ ꯁꯥꯟꯅꯔꯤ ꯍꯥꯏꯅꯩ ꯃꯤꯅ ꯉꯥꯡ ꯅꯩ ꯍꯌꯦꯡ ꯑꯣꯏ ꯇꯧꯅꯔꯁꯦ ꯃꯥꯒꯤꯗꯤ ꯈꯔ ꯀꯩꯅꯣ ꯇꯧ ꯑꯩꯅ ꯇꯧꯔꯛ ꯀꯩꯗꯧꯔꯒꯦ ꯑꯩ ꯅꯪꯉꯣꯟꯗ ꯇꯧꯔꯛꯀꯦ
ꯌꯥꯗꯧ ꯃꯥꯟꯗꯦ ꯅꯪꯒꯤ ꯑꯃ ꯉꯁꯥꯏꯒꯤ ꯑꯩꯉꯣꯟꯗ ꯔꯤꯡ ꯆꯠꯂꯒ ꯌꯥꯒꯤꯗꯕꯗꯣ
ꯎꯝ
ꯄꯥꯏꯈꯠꯂꯛꯇꯕꯗꯣ
ꯎꯝ
ꯇꯥꯛꯁ ꯑꯃ ꯆꯤꯡꯉꯝꯒꯅꯤ ꯌꯦꯡꯉꯣ ꯃꯁꯤꯡ ꯍꯦꯟꯒꯠꯂꯝꯒꯅꯤ
ꯑꯩ ꯁꯥꯎꯔꯦ ꯑꯗꯨꯗꯤ
ꯑꯗꯨ ꯍꯦꯟꯒꯠꯂꯗꯤ ꯑꯗꯨꯝ ꯆꯞ ꯃꯥꯟꯅꯔꯝꯅꯦ ꯑꯃ ꯑꯗꯨꯅ ꯉꯁꯤꯒꯤꯗꯤ ꯇꯧꯕ ꯌꯥꯔ
ꯌꯦꯡꯒꯦ ꯑꯩ ꯀꯣꯟꯅ
ꯃꯥꯟꯅꯕꯅꯦ ꯆꯥꯟꯁ ꯑꯃꯨꯔꯛ ꯄꯤꯕꯅꯦ
ꯍꯝ ꯄꯩꯁꯥ ꯆꯪꯗꯦꯅ ꯑꯩ ꯇꯜꯂꯦ ꯍꯥꯏꯕ ꯇꯧꯕ ꯕꯤꯠ ꯂꯩꯇ꯭ꯔꯦꯕ ꯄꯩꯁꯥꯗꯣ ꯆꯪꯉꯛ ꯑꯗꯤ ꯐꯕ
ꯑꯩ ꯋꯥꯟ ꯑꯩꯠꯇꯤ ꯐꯣꯔ ꯆꯪꯉꯦ
ꯑꯦ ꯋꯥꯟ ꯑꯩꯇꯤ ꯐꯣꯔ
ꯑꯥ
ꯏꯃꯥ ꯌꯥꯝ ꯐꯪꯉꯤꯅ ꯅꯪꯒꯤꯗꯤ ꯑꯩꯗꯤ ꯂꯨꯄꯥ ꯁꯚꯦꯟ ꯁꯚꯦꯟ ꯇꯤ ꯈꯛꯇꯪ ꯐꯪꯕꯗ ꯉꯥꯏꯔꯦ ꯐꯔꯦ ꯐꯔꯦ ꯑꯗꯣ ꯈꯖꯤꯛ ꯈꯛꯇꯪꯒꯤ ꯅꯠꯇꯦ ꯊꯝꯃꯒꯦ ꯊꯝꯃꯒꯦ ꯐꯣꯟ ꯍꯦꯜꯂꯦ